ꯍꯜꯂꯣ ꯑꯣ ꯃꯅꯤꯄꯨꯔꯤ ꯇꯥꯏ
ꯑꯦ ꯀꯩ ꯀꯩ ꯍꯥꯏꯕ ꯍ ꯍ
ꯁꯤꯁꯦ ꯃꯅꯤꯄꯨꯔꯤ ꯍꯥꯏꯅ ꯃꯃꯤꯡ ꯊꯣꯛꯑꯦ ꯑꯗꯨꯅꯦ
ꯃꯅꯤꯄꯨꯔꯤ ꯍꯥꯏꯅ ꯄꯦꯜꯂꯕꯅꯤꯗ ꯑꯩ ꯃꯈꯣꯟ ꯐꯖꯅ ꯇꯥꯕ꯭ꯔꯣ
ꯇꯥꯏꯌꯦ
ꯑꯣ ꯅꯍꯥꯟꯋꯥꯏ ꯄꯤꯛꯄꯗꯣ ꯄꯤꯛꯇ꯭ꯔꯦꯀꯣ
ꯀꯩꯁꯨ ꯄꯤꯛ ꯇꯦꯗ
ꯍꯟꯗꯛꯇꯤ ꯌꯥꯕꯅꯦꯕ ꯑꯩꯈꯣꯏ ꯆꯦꯒꯤ ꯐꯣꯟꯁꯦ ꯑꯩꯒꯤ ꯋꯥꯔꯤ ꯁꯥꯕ ꯁꯨꯛꯅꯨꯡ ꯅꯨꯡꯉꯥꯏꯔꯝꯗꯕꯅꯦꯕ
ꯎꯝ
ꯎꯝ ꯑꯩꯈꯣꯏ ꯍꯩꯅꯧ ꯖꯣꯝ ꯄꯥꯜꯂꯦꯅꯦ ꯃꯆꯥꯗꯣ ꯑꯊꯨꯝꯕꯤꯗꯣ
ꯍꯩꯅꯧꯖꯣꯝꯁꯦ ꯑꯩ ꯀꯌꯥ ꯀꯌꯥ ꯍꯥꯎꯕ ꯌꯥꯝ ꯄꯥꯝꯕ ꯀꯩꯁꯨ
ꯏꯁ ꯅꯣꯏ ꯍꯩꯅꯧ ꯖꯣꯝ ꯑꯁꯤꯟꯕꯗꯨꯅꯤ ꯅꯪꯅ ꯄꯥꯝꯗꯦ ꯍꯥꯏꯗꯨꯗꯤ ꯏꯕꯨꯡꯉꯣ
ꯀ꯭ꯌꯥꯝ ꯁꯤꯟꯕꯗꯨ ꯅꯠꯇꯦ ꯀꯩꯅꯣ ꯑꯩꯈꯣꯏ ꯊꯨꯝꯕꯤꯅꯤ ꯑꯩꯈꯣꯏꯁꯨ
ꯀꯃꯥꯏ ꯊꯨꯝꯃꯤꯕ
ꯊꯨꯝꯃꯦ ꯍꯥꯏꯅꯕꯅꯦ ꯃꯤ ꯂꯣꯏ ꯍꯦꯛꯅ ꯍꯦꯛꯇꯅ ꯑꯇꯣꯞꯄ ꯃꯤ ꯂꯥꯛ ꯂꯥꯛꯇꯅ ꯃꯌꯥꯝ ꯍꯦꯛꯅꯕꯅꯦ ꯈꯣꯏ ꯆꯥꯎꯅ ꯄꯥꯜꯂꯦ ꯆꯥꯛ ꯄꯥꯎꯕꯨꯗꯤ
ꯑꯥ ꯑꯗꯨꯗꯣ ꯊꯨꯝꯃꯦ ꯍꯥꯏꯖꯕꯋꯥꯅꯤꯕ ꯑꯩꯅ ꯍꯥꯏꯁꯦ ꯃꯌꯥꯝꯗꯒꯤ ꯈꯤꯇꯪ ꯇꯣꯉꯥꯟꯕꯒꯤ ꯒꯤ ꯍꯥꯏ ꯑꯣꯝꯅꯦꯕ ꯑꯈꯣꯏ
ꯈꯔ ꯅꯝꯃꯤꯗꯅ
ꯑꯩꯈꯣꯏꯒꯤꯁꯤꯗꯤꯅꯦ ꯑꯩꯈꯣꯏꯒꯤꯖꯤꯗꯤꯅꯦ
ꯍꯥꯏꯌꯣ
ꯄꯨꯔꯥ ꯆꯤꯅꯤꯒꯤ ꯇꯥꯏꯞꯇ ꯇꯧꯋꯦ ꯍꯥꯏꯕ ꯑꯩꯈꯣꯏꯒꯤ ꯍꯩꯅꯧꯖꯣꯝꯁꯤꯗꯤ ꯑꯗꯨꯁꯨ ꯑꯆꯧꯕ ꯄꯥꯝꯕꯤ ꯅꯠꯇꯦꯕ ꯄꯥꯝꯕꯤꯁꯦ ꯑꯩꯕꯥꯎ ꯌꯧꯅ ꯋꯥꯡꯗꯦꯕ ꯑꯗꯨꯗ ꯄꯥꯜꯂꯤꯕ ꯍꯩꯅꯧꯖꯣꯝꯁꯦ ꯇ ꯍꯦꯛꯇ ꯂꯣꯏꯕꯤꯅꯤꯉꯣ
ꯑꯩ ꯆꯤꯟꯁꯦ ꯀ꯭ꯌꯥ ꯍꯩꯅꯗꯦ
ꯎꯝ ꯅꯪꯅ ꯆꯤꯅꯤ ꯍꯩꯅꯖꯗꯕꯋꯥꯅꯦ ꯃꯤ ꯑꯉꯥꯡꯈꯩꯗꯤ ꯌꯥꯝ ꯄꯥꯝꯃꯦ
ꯑꯗ ꯀꯩꯅꯣꯗꯤ ꯅꯣꯏ ꯍꯩ ꯊꯣꯡꯕ ꯈꯣꯠ ꯄ ꯗꯨꯃꯥꯏꯅ ꯇꯧꯕꯗꯤ ꯁꯤꯖꯤꯟꯅꯗ꯭ꯔꯣ ꯑꯣ ꯌꯥꯝꯅꯗꯤ ꯅꯠꯇꯕꯀꯣ ꯅꯣꯏꯁꯦ
ꯌꯥꯝ ꯅꯠꯇꯦ ꯄꯥꯝꯕꯤ ꯃꯆꯥ ꯑꯝꯈꯛꯇꯅꯦ ꯑꯩꯃꯨꯛ ꯋꯥꯡꯗꯦ ꯍꯥꯏꯔꯒ ꯑꯗꯨꯗ ꯄꯥꯝꯕꯤ ꯃꯆꯥꯁꯤꯗ ꯀꯨꯟꯃꯨꯛ ꯄꯥꯜꯂꯦ ꯗꯨꯃꯥꯏꯅ
ꯂꯥꯗꯤ ꯄꯥꯜꯂꯤꯕꯣ
ꯀꯣꯝꯂꯥ ꯃꯆꯥꯗꯣ ꯍꯣꯡꯗꯣꯛꯈꯤꯕꯗꯒꯤ ꯄꯥꯜꯂꯛꯇ꯭ꯔꯤ
ꯎꯝ ꯑꯗꯨ ꯃꯆꯥꯗꯣ ꯀꯔꯤꯇꯅꯣ ꯍꯥꯎꯔꯤꯁꯤꯅ
ꯑꯗꯨꯗꯤ ꯈꯪꯗꯦꯍꯦ ꯐꯦꯁꯟꯒꯤ ꯋꯥꯅꯤ
ꯎꯝ
ꯏꯁꯤꯟ ꯁꯤꯜꯂꯤ ꯍꯥꯏꯗꯤ ꯍꯥꯎꯅꯕꯩ ꯅꯠꯇꯦꯕ ꯑꯗꯨꯗꯤ ꯁꯤꯜꯂꯦꯕ
ꯎꯝ
ꯑꯗꯨꯒ ꯆꯝꯄ꯭ꯔꯥ ꯑꯃ ꯃꯅꯨꯡ ꯉꯥꯡꯉꯒ ꯇꯧꯕ ꯆꯝꯄ꯭ꯔꯥꯗꯣ ꯈꯪꯕ꯭ꯔꯥ ꯑꯣꯔꯦꯟꯖ ꯃꯆꯨ ꯑꯣꯏꯕꯗꯣ ꯎꯝ ꯍꯥꯏꯗꯤ ꯀꯂꯔꯁꯨ ꯑꯣꯔꯦꯟꯖ ꯑꯣꯏꯕ ꯃ ꯃꯁꯝ ꯃ ꯆꯥꯕꯗꯅ ꯇꯦꯁꯇꯅ ꯀꯣꯝꯂꯥꯒꯤ ꯇꯦꯁ ꯑꯣꯏꯕ
ꯎꯝ
ꯆꯨꯔꯆꯥꯟꯄꯨꯔꯗꯒꯤ ꯂꯧꯔꯛꯄꯅꯦꯕ ꯁꯤꯒꯤ ꯆꯥꯔꯥꯁꯦ ꯗꯨ ꯀꯌꯥꯝ ꯅꯨꯡꯉꯥꯏ ꯈꯪꯕ꯭ꯔꯥ
ꯆꯨꯔꯆꯥꯟꯄꯨꯔꯗꯗꯤ ꯀꯔꯝ ꯀꯥꯟꯒꯤ ꯋꯥꯔꯤꯗꯅꯣ
ꯊꯥꯏꯅ ꯑꯩꯈꯣꯏ ꯕꯥꯅ ꯆꯨꯔꯆꯥꯟꯄꯨꯔꯗꯒꯤ ꯃꯣꯏ ꯐ꯭ꯔꯦꯟꯁꯤꯡ ꯂꯩꯔꯤꯉꯩꯒꯤ ꯂꯩꯃꯤꯟꯅꯔꯤꯉꯩꯒꯤ ꯍꯥꯏꯗꯤ ꯂꯥꯟꯒ ꯇꯧꯗ꯭ꯔꯤꯉꯩꯒꯤ ꯏꯔꯥꯡꯒ ꯊꯣꯛꯇ꯭ꯔꯤꯉꯩꯒꯤ ꯋꯥꯔꯤꯅꯤꯗ
ꯎꯝ
ꯑꯩꯁꯨ ꯆꯠꯂꯨꯔꯦꯕ ꯆꯨꯔꯆꯥꯟꯄꯨꯔꯁꯦ ꯑꯗꯨꯗ ꯆꯥꯔꯛꯄꯅꯦꯕ ꯑꯩꯈꯣꯏꯒꯤ ꯑꯥ ꯑꯩꯈꯣꯏ ꯕꯥꯏ ꯐ꯭ꯔꯦꯟ ꯑꯃ ꯂꯩꯌꯦ ꯀꯩꯅꯣꯅ ꯎꯃ ꯃꯃꯤꯡꯗꯨꯕꯨ ꯀꯥꯎ ꯕꯨ ꯀꯥꯎꯒꯔꯦꯗ
ꯀꯩꯅꯣ ꯃꯃꯤꯡꯗꯣ ꯑꯩ ꯀꯥꯎꯔꯤꯅꯤ ꯑꯗꯨꯗꯨꯒꯤ ꯃꯌꯨꯝꯗ ꯆꯥꯔꯛꯑꯦ ꯑꯩꯈꯣꯏ ꯆꯠꯄꯗ
ꯅꯍꯟꯃꯨꯛ ꯑꯃ ꯅꯪꯅ ꯅꯦꯠ ꯊꯥꯕ ꯆꯠꯄꯒꯤꯗ ꯂꯦꯛꯄ ꯂꯩꯕꯗꯣ
ꯎꯝ ꯍꯣ ꯍꯣ ꯍꯣꯏ ꯍꯣꯏ ꯍꯣꯏ ꯅꯦꯠ ꯊꯥ ꯆꯠꯄꯒꯤꯗ ꯂꯦꯛꯄꯗꯣ ꯂꯩꯕꯗꯣ
ꯎꯝ
ꯑꯩꯈꯣꯏꯒꯤ ꯀꯩꯅꯣꯁꯦ ꯀ꯭ꯋꯥ ꯃꯅꯥꯁꯦ ꯄꯤꯛꯇꯨꯛ ꯄꯤꯛꯏ ꯍꯥꯏꯕ ꯀꯃꯥꯏꯅ ꯇꯧꯔꯤꯅꯣ ꯈꯡꯗꯦ ꯏꯃꯥꯟꯅꯕꯒꯤꯗꯤ ꯀꯣ ꯀ꯭ꯋꯥ ꯌꯥꯝ ꯆꯥꯎꯋꯦ ꯍꯥꯏ
ꯃꯔꯤ ꯃꯣꯏ ꯀꯩꯅꯣ ꯆꯥꯔ ꯃꯥꯟꯅꯕ꯭ꯔꯣ
ꯏꯃꯥꯟꯅꯕꯗꯩ ꯂꯧꯔꯤꯅꯤ ꯆꯞ ꯆꯥꯅ
ꯅꯣꯏꯒꯤꯅ ꯃꯔꯤ ꯆꯠꯍꯟꯕꯒꯤ ꯀꯩꯅꯣ ꯇꯧꯕ ꯋꯥꯠ ꯆꯥꯠꯂꯥ
ꯈꯪꯗꯤꯌꯦ ꯑꯃ ꯗ ꯄ꯭ꯔꯗꯤꯞꯇꯣ ꯃꯉꯣꯟꯗꯩ ꯂꯧꯕꯅꯦ
ꯎꯝ
ꯃꯥꯒꯤꯗꯤ ꯌꯥꯝ ꯆꯥꯎꯅ ꯄꯥꯜꯂꯦ
ꯈꯪꯗꯦ ꯃꯈꯣꯡ ꯁꯣꯝꯕꯤꯕ ꯈꯣꯠꯄ ꯑꯗꯨꯒꯨꯝꯕꯗ
ꯑꯗꯣ ꯑꯩꯈꯣꯏꯅ ꯑꯩꯈꯣꯏꯅ ꯄꯨꯂꯞ ꯊꯥꯖꯤꯟꯕꯒꯤ ꯃꯥꯜꯂꯦꯕ
ꯎꯝ
ꯍꯥꯏꯗꯤ ꯑꯃꯃꯝꯗꯪ ꯌꯨꯡꯉꯒꯗꯕꯅꯦꯕꯀꯣ ꯃꯥꯏꯗꯣ ꯑꯃꯃꯝꯗꯪ ꯌꯨꯡꯉꯒ ꯁꯨꯃꯥꯏꯅ ꯍꯧꯒꯠꯂꯤꯗꯅ
ꯎꯝ
ꯑꯗꯨꯒ ꯑꯩꯈꯣꯏꯁꯤꯗꯤ ꯄꯨꯔꯥ ꯀꯩ ꯍꯥꯏꯒꯦ ꯃꯅꯥ ꯂꯩꯒꯤ ꯇꯥꯞꯇ ꯆꯥꯛꯒꯨꯡꯅꯔꯒꯅꯦ ꯇꯧ ꯂꯩꯔꯦ ꯍꯥꯏꯕ
ꯈꯪꯉꯕ ꯄꯥꯜꯂꯦ ꯍꯥꯏꯕꯇꯅꯤ ꯆꯒꯨꯡꯅꯔꯒ ꯂꯣꯏꯔꯦ ꯗ꯭ꯔꯤꯁ ꯑꯃꯅꯤ ꯉꯣ
ꯃꯅꯝꯗꯤ ꯅꯨꯡꯁꯤꯌꯦ ꯑꯥ
ꯀꯩꯅꯣ ꯍꯥꯏꯁꯤ ꯀ꯭ꯋꯥ ꯃꯅꯥ ꯃꯅꯝ ꯅꯨꯡꯁꯤ ꯍꯥꯏꯁꯤꯕꯣ
ꯁꯦꯇꯠꯄꯗ ꯃꯥꯏ ꯃꯅꯝ ꯃꯥ ꯌꯥꯎꯕꯗꯣ ꯄꯤꯛꯑꯁꯨ ꯁꯤ ꯃꯥꯏ ꯃꯅꯝꯗꯣ ꯃꯥꯡꯗꯦ ꯍꯥꯏꯕ ꯀ꯭ꯋꯥ ꯃꯅꯥꯒꯤ
ꯑꯣ ꯈꯪꯗꯦꯅꯦꯍꯦ ꯑꯗꯨꯨꯗꯤ ꯀ꯭ꯋꯥꯝ ꯀ꯭ꯋꯥꯝ ꯑꯩ ꯃꯪꯇꯦ ꯅꯪ ꯀ꯭ꯋꯥ ꯃꯅꯥ ꯄꯜꯂꯛꯄꯩꯔ ꯀꯩꯅꯣꯅꯦꯍꯦ ꯃꯪꯗ ꯀ꯭ꯋꯥ ꯀꯣꯡꯀ꯭ꯋꯥꯁꯤꯃ ꯆꯥꯔꯝꯃꯤꯅꯦ ꯍꯦꯟꯅ ꯌꯥꯝ ꯍꯥꯎꯏꯅꯀꯣꯝ ꯑꯝ ꯀꯩꯅꯣ ꯃꯅꯥ ꯃꯆꯦꯠ ꯑꯃꯒ ꯑꯗꯨꯒ ꯃꯔꯨꯗꯣ ꯀꯗꯥꯏꯗꯅꯣ ꯈꯔ ꯂꯩꯔꯝꯃꯦꯅ ꯑꯗꯨꯃꯥꯏꯅ ꯇꯧꯔꯒ ꯌꯨꯕꯤ ꯌꯥꯎꯕꯔꯥ ꯌꯥꯎꯗꯕꯔꯥ ꯇꯝꯕ ꯌꯥꯏ ꯃꯗꯣ
ꯑꯗꯣ ꯅꯤꯊꯥ ꯅꯤꯊꯥ ꯃꯅꯥ ꯍꯥꯏꯕ꯭ꯔꯣ ꯀꯩ ꯀꯧꯒꯦ ꯑꯃꯗꯨꯅ
ꯑꯗꯨꯃꯥꯏꯅꯗꯤ ꯍꯥꯏꯅꯩꯌꯦ ꯃꯤꯊꯥ ꯃꯅꯥ ꯕꯨꯗꯤ ꯍꯥꯏꯅꯩꯌꯦ ꯑꯗꯣ ꯃꯁꯤ ꯃꯁꯤ ꯀꯩꯅꯣꯒꯤ ꯃꯌꯥꯡꯒꯤ ꯂꯣꯜꯂ ꯈꯪꯗ꯭ꯔꯦ
ꯃꯤꯊꯥ ꯃꯅꯥꯁꯤꯗꯤ ꯃꯅꯤꯄꯨꯔꯗ ꯍꯧꯗꯕ꯭ꯔꯕ
ꯈꯪꯗꯦꯕꯣ ꯍꯧꯔꯝꯒꯅꯤ
ꯃꯣꯏꯖꯤꯅ ꯀꯃꯥꯏ ꯇꯧꯕꯖꯥꯠꯅꯣ ꯁꯤꯅꯤ
ꯈꯪꯗꯦꯍꯦ ꯃꯗꯨ ꯑꯩ ꯃꯗꯨꯒꯤ ꯃꯇꯥꯡꯖꯤ ꯑꯃ
ꯇꯨ ꯁꯤꯁꯦ ꯑꯩ ꯀꯃꯥꯏ ꯇꯧꯗꯣꯏꯅꯣ ꯈꯪꯗꯦꯕꯗꯣ ꯃꯔꯤꯗꯤ ꯆꯠꯂꯦ ꯑꯗꯨꯒ ꯁ꯭ꯋꯥꯏꯗ ꯎꯔꯨ ꯌꯦꯠꯁꯜꯂꯒ ꯂꯣꯏ ꯂꯩꯔꯦ
ꯗꯨ ꯈꯔ ꯑꯃꯅ ꯀ꯭ꯋꯥ ꯃꯅꯥꯁꯦ ꯊꯥꯕ ꯐꯠꯇꯦ ꯐꯠ-ꯐ-ꯐꯩ ꯐꯠꯇꯦꯅ ꯇꯧꯅꯕ ꯇꯥꯔꯕ ꯅꯪ
ꯑꯧ ꯊꯥ ꯐꯠꯇꯦ ꯍꯥꯏꯌꯦ
ꯑꯗꯨ ꯀꯩꯒꯤ ꯃꯔꯝꯗꯤ ꯈꯪꯕ꯭ꯔꯥ
ꯈꯪꯗꯦ ꯃꯗꯨ ꯈꯪꯗꯦ ꯂꯥꯏ ꯏꯜꯂꯤ ꯍꯥꯏꯕ ꯈꯛꯇꯅꯤ ꯑꯩꯅ ꯈꯪꯕ
ꯑꯣ ꯂꯥꯏ ꯏꯜꯂꯦ ꯍꯥꯏꯕ ꯅꯠꯇꯦ ꯀ꯭ꯋꯥ ꯃꯅꯥꯁꯦ ꯊꯥꯔꯒꯗꯤꯅꯦ ꯌꯥꯝ ꯁꯦꯡꯅ ꯊꯥꯎ ꯍꯥꯏꯕ ꯍꯥꯏꯗꯤꯅꯦ ꯑꯃꯥꯡ ꯑꯁꯣꯏ ꯇꯧꯁꯟꯕꯤꯒꯅꯨ ꯍꯥꯏꯕ
ꯑꯦꯗꯤ ꯄꯥꯈꯪꯕꯒꯤ ꯏꯕꯨꯗꯧ ꯄꯥꯈꯪꯕꯒꯤ ꯀꯩꯅꯣꯅꯦꯅ ꯍꯥꯏꯌꯦ ꯃꯥꯁꯦ
ꯁꯩꯌꯣꯟ
ꯑ ꯇꯣꯡꯐꯝ ꯍꯥꯏꯒꯗ꯭ꯔꯥ ꯁꯩꯌꯣꯟ ꯍꯥꯏꯒꯗ꯭ꯔꯥ ꯂꯩꯐꯝ ꯍꯥꯏꯒꯗ꯭ꯔꯥ ꯀꯃꯥꯏ ꯍꯥꯏꯅꯤ ꯑꯗꯨꯅ ꯀ꯭ꯋꯥ ꯃꯅꯥꯁꯦ ꯆꯥꯕ ꯐꯠꯇꯕ ꯁꯥꯒꯩ ꯌꯦꯛꯁꯨ ꯂꯩ ꯂꯩꯕꯅꯦꯕ
ꯎꯝ
ꯀ꯭ꯋꯥ ꯃꯅꯥ ꯆꯥꯕꯤꯒꯅꯨ ꯍꯥꯏꯕ ꯑꯗꯣ ꯑꯩꯅ ꯁꯨꯝ ꯈꯜꯂꯤꯅꯤꯀꯣ ꯑꯈꯣꯏ ꯃꯅꯤꯄꯨꯔꯒꯤ ꯀꯜꯆꯔꯗꯗꯤ ꯀ꯭ꯋꯥꯁꯦ ꯂꯣꯏ ꯆꯪꯉꯤꯗꯅ ꯍꯤꯔꯝ ꯈꯨꯗꯤꯡꯃꯛꯇ
ꯀꯩꯕ
ꯑꯈꯣꯏ ꯃꯅꯤꯄꯨꯔꯒꯤ ꯀꯜꯆꯔꯗꯗꯤ ꯀ꯭ꯋꯥꯁꯦ ꯑꯗꯨꯝ ꯆꯪꯉꯤꯗꯅ ꯍꯤꯔꯝ ꯈꯨꯗꯤꯡꯃꯛꯇ
ꯎꯝ
ꯑꯗꯨꯒ ꯀ꯭ꯋꯥ ꯃꯅꯥꯁꯤꯅ ꯃꯅꯤꯄꯨꯔꯗ ꯐꯪꯗ꯭ꯔꯤꯁꯦ ꯀꯃꯥꯏ ꯇꯧꯋꯤꯅꯣ ꯁꯤꯅꯤ
ꯀꯣꯡꯀ꯭ꯋꯥ ꯃꯅꯥꯔꯣ ꯍꯥꯏꯁꯤꯕꯨ ꯐꯪꯉꯤꯁꯤꯗꯤ
ꯌꯥꯝ ꯀꯟꯅ ꯍꯦꯟꯗꯣꯛ ꯄꯥꯊꯣꯛꯅ ꯐꯪꯗꯦ
ꯑꯗꯣ ꯃꯁꯤꯁꯦ ꯊꯥꯅꯗꯕꯒꯤ ꯁꯨ ꯑꯣꯏꯔꯝꯒꯅꯤꯌꯦ ꯉꯁꯥꯏꯒꯤ ꯁꯤꯗꯩꯗ ꯑꯗꯨ ꯂꯥꯏ ꯏꯜꯂꯦ ꯈꯣꯠꯂꯦꯅ ꯍꯥꯏ ꯃꯌꯥꯝꯅ ꯀꯤꯅꯔꯕꯅꯤꯅ ꯑꯩꯈꯣꯏ ꯀꯜ ꯈꯣꯏꯒꯤ ꯀꯩꯅꯣꯁꯤꯡꯅ ꯀꯤꯅꯔꯕꯅꯤꯅ ꯃꯁꯤ ꯊꯥꯅꯗꯕ ꯑꯣꯏꯔꯝꯕꯁꯨ ꯌꯥꯏ
ꯅꯥꯠ ꯀꯜꯆꯔꯒ ꯃꯔꯤ ꯂꯩꯅ ꯇꯥꯗꯤ ꯄꯣꯠꯁꯤꯡꯁꯦ ꯑꯩꯈꯣꯏꯗ ꯑꯗꯨꯝ ꯍꯧꯕ ꯑꯩꯈꯣꯏꯗ ꯂꯩꯖꯕ ꯑꯗꯨꯝ ꯑꯣꯏꯗꯣꯏ ꯅꯦꯕ ꯃꯌꯦꯛꯀꯤꯗꯤ ꯀꯣ ꯑꯗꯨꯏꯗꯨꯗ ꯑꯩꯅ ꯈꯜꯂꯤꯁꯦ ꯌꯥꯝ ꯃꯔꯥꯡ ꯀꯥꯏꯅ ꯍꯦꯛꯇ ꯍꯧꯕꯗꯨꯗꯤ ꯎꯗ꯭ꯔꯤꯕ ꯈꯔꯕꯨ ꯇꯤ ꯎꯔꯦꯀꯣ ꯑꯗꯨꯒ ꯃꯄꯥꯟ ꯂꯝ
ꯍꯦꯛꯇ ꯀ꯭ꯋꯥ ꯃꯅꯥꯁꯦ ꯐꯖꯅ ꯍꯧꯋꯦꯕ ꯃꯄꯥꯟꯗꯩ ꯄꯨꯁꯜꯂꯛꯏ ꯀ꯭ꯋꯥ ꯃꯅꯥ ꯃꯌꯥꯝꯗꯣ ꯑꯝꯇ ꯌꯦꯡꯉꯨꯗꯅ
ꯀ꯭ꯋꯥ ꯃꯅꯥ ꯀꯔꯕꯥꯔ ꯇꯧꯕꯗꯇ ꯀꯥꯟꯅꯔꯤꯅꯤ ꯀꯩꯅꯣ
ꯑꯗꯨ ꯑꯩꯈꯣꯏꯒꯤ ꯃꯅꯤꯄꯨꯔꯗ ꯍꯧꯕ ꯀꯣꯡꯀ꯭ꯋꯥ ꯃꯅꯥꯁꯦ ꯄꯤꯛꯇ꯭ꯔꯣ
ꯄꯤꯛꯑꯦ ꯏꯁꯤꯡꯕ ꯏꯁꯤꯡꯁꯦ ꯃꯣꯏꯁꯦ ꯏꯁꯤꯡ ꯌꯥꯝ ꯗꯔꯀꯥꯔ ꯑꯣꯏꯕ꯭ꯔꯥ ꯈꯪꯗꯦ ꯍꯥꯏꯕ ꯎꯔꯨꯝꯒꯨꯝꯕ ꯏꯁꯤꯡꯒꯨꯝꯕ ꯍꯥꯏꯗꯤ ꯑꯝ ꯅꯨꯡꯁꯥ ꯌꯥꯝ ꯅꯨꯡ ꯁꯥ ꯌꯥꯝꯅ ꯗꯔꯀꯥꯔ ꯑꯣꯏꯗꯕ ꯃꯥꯜꯂꯦꯕ ꯃꯣꯏꯁꯦ
ꯎꯝ
ꯁꯨꯝ ꯊꯥꯕ ꯎꯕ ꯀꯥꯟꯗꯅꯦ ꯑꯩꯒꯤ ꯑꯩꯒꯤ ꯏꯃꯥꯟꯅꯕꯤ ꯑꯃ ꯂꯩꯕ ꯃꯣꯏꯒꯤ ꯃꯌꯨꯝ ꯅꯥꯒꯥꯃꯄꯥꯟꯗ ꯃꯣꯏꯒꯤ ꯌꯨꯝꯒꯤ ꯆꯦꯛꯄꯟꯖꯦ ꯑꯥ ꯀꯩꯅꯣ ꯈꯥ ꯑꯥ ꯍꯥꯏꯗꯤ ꯃꯈꯥꯔꯣꯝꯗ ꯈꯥꯕ ꯆꯦꯛꯄꯅꯦꯕ ꯍꯥꯏꯗꯤ ꯃꯈꯥꯔꯣꯝ ꯈꯥ ꯇꯥꯔꯗꯤ ꯅꯨꯃꯤꯠꯁꯦ ꯁꯣꯝꯗ ꯆꯠꯈꯤꯕꯅꯤꯅ ꯅꯨꯡꯁꯥ ꯐꯨꯗꯦꯗꯅ ꯑꯗꯨꯒꯤ ꯅꯨꯡꯁꯥ ꯐꯨꯗꯕꯒꯤ ꯆꯦꯛꯄꯟ ꯁꯥꯏꯗꯠ ꯇꯨꯗ ꯀꯩꯅꯣ ꯇꯧꯋꯦꯕ ꯀ꯭ꯋꯥ ꯃꯅꯥꯁꯦ ꯐꯖꯟꯅ ꯃꯔꯤ ꯆꯠꯂ ꯆꯠꯂ ꯆꯠꯂꯒ ꯄꯥꯜꯂꯦꯕ ꯃꯅꯥꯁꯦ ꯑꯗꯣ ꯈꯔꯁꯨ ꯆꯣꯠ ꯆꯣꯠ ꯂꯥꯎꯋꯦ ꯃꯣꯏ ꯖꯒꯥꯗꯣ ꯎꯔꯨꯝ ꯂꯥꯡꯕꯣꯏ ꯀꯩ ꯑꯣꯏ ꯇꯧꯔꯒ ꯑꯗ ꯑꯩꯅ ꯈꯜꯂꯤꯅꯦ ꯃꯣꯏꯁꯦ ꯅꯨꯡꯁꯥ ꯆꯥꯟꯅꯗꯕ꯭ꯔꯥ ꯁꯤꯅꯤ ꯑꯈꯣꯏ ꯊꯃꯤꯁꯤꯗꯤ ꯅꯨꯡꯁꯥ ꯐꯨ ꯕ ꯖꯒꯥꯗꯅꯦꯕ
ꯑꯗꯨꯗꯤ ꯀꯩꯅꯣ ꯃꯤ ꯅꯨꯡꯁꯥ ꯗ꯭ꯔꯀꯥꯔ ꯂꯣꯏ ꯇꯅꯩ ꯍꯥꯏꯔꯒ ꯄꯥꯝꯕꯤꯁꯦ ꯄꯥꯝꯕꯤ ꯅꯨꯡꯁꯥ ꯗ꯭ꯔꯀꯥ꯭ꯔ ꯇꯥꯏꯌꯦꯅ ꯍꯥꯏꯅꯗꯥꯏꯅꯦ
ꯅꯨꯡꯁꯥ ꯗ꯭ꯔꯀꯥ꯭ꯔ ꯇꯥꯏ ꯍꯥꯏꯔꯁꯨ ꯃꯤ ꯏꯟꯗꯣ꯭ꯔ ꯄ꯭ꯂꯥꯟ ꯃꯌꯥꯝ ꯂꯩꯁꯤꯗꯤ
ꯑꯗꯨ ꯀ꯭ꯋꯥ ꯃꯅꯥꯃꯛꯇꯤ ꯏꯟꯗꯣ꯭ꯔꯃꯛꯇꯤ ꯅꯠꯇꯦꯗꯅ
ꯅꯠꯇꯦ ꯑꯗꯨ ꯈ꯭ꯔ ꯆꯪꯕ ꯑꯣꯏꯔꯝꯃꯗꯤ
ꯎꯝ ꯍꯣꯏ ꯑꯣꯏꯔꯝꯕꯁꯨ ꯌꯥꯏ ꯃꯗꯨ
ꯎꯝ ꯃꯥꯏ ꯃꯁꯥꯗ ꯈꯔ ꯍꯥꯏꯗꯤ ꯑꯗꯩ ꯃꯅꯥꯁꯤ ꯑꯗꯣ ꯑꯩꯈꯣꯏꯒꯤ ꯅꯣꯏꯒꯤ ꯃꯅꯤ ꯄ꯭ꯂꯥꯟꯒ ꯍꯥꯏꯕꯗꯣ
ꯎꯝ
ꯃꯥꯏ ꯃꯑꯣꯡꯅꯦꯕ ꯑꯁꯦ ꯃꯅꯤ ꯄ꯭ꯂꯥꯟꯗꯨꯗꯤ ꯏꯃꯨꯡꯗꯒ ꯑꯗꯨꯝ ꯊꯥꯏꯗꯅ ꯑꯗꯨꯅꯤꯗ
ꯑꯗꯣ ꯑꯩꯖꯦ ꯁꯤꯖꯦ ꯑꯩꯅ ꯎꯕꯗ ꯐꯣꯔꯦꯟ ꯍꯥꯏꯒꯗ꯭ꯔꯥ ꯑꯁꯣꯝꯒꯤ ꯆꯤꯅꯥ ꯀꯣꯔꯤꯌꯥ ꯊꯥꯏꯂꯦꯟ ꯑꯁꯣꯝꯗꯅꯦ ꯀ꯭ꯋꯥ ꯃꯅꯥ ꯊꯥꯕꯒꯤ ꯌꯦꯡꯉꯦꯕ ꯑꯩꯅ ꯏꯁꯤꯡ ꯑꯣꯏ ꯀꯩ ꯑꯣꯏ ꯇꯧꯔꯒ ꯍꯥꯏꯗꯤ ꯄꯣꯁꯄꯨꯗꯤ ꯌꯨꯡꯉꯤꯀꯣ ꯑꯃꯃꯝ ꯑꯗꯣ ꯅꯥꯀꯟ ꯅꯥꯀꯟꯗꯩ ꯂꯤꯠꯊꯣꯛꯑꯒ ꯊꯥꯕ ꯑꯃ ꯎꯏꯕ
ꯎ ꯎ ꯎ ꯏꯃꯨꯡ ꯂꯣꯝꯗꯒꯤ ꯌꯨꯝ ꯂꯣꯝꯗꯒꯤ ꯍꯥꯏꯗꯤ ꯎꯔꯨꯝ ꯂꯣꯝꯗꯒꯤꯔꯣ
ꯍꯣꯏ ꯍꯣꯏ ꯎꯔꯨꯝꯗ
ꯎꯝꯝ
ꯑꯗꯣ ꯃꯣꯏꯗꯤ ꯀꯩ ꯍꯥꯏꯒꯦ ꯎꯔꯨꯝ ꯍꯥꯏꯋꯥꯅꯤ ꯑꯃ ꯒ꯭ꯔꯤꯟ ꯍꯥꯎꯁ ꯍꯥꯏꯕ꯭ꯔꯥ ꯀꯩꯀꯧꯒꯦ ꯑꯃ ꯂꯩꯕꯗꯣ ꯍꯣꯏ ꯑꯣ ꯍꯥꯏꯗꯤ ꯇꯦꯝꯄ꯭ꯔꯦꯆ꯭ꯔꯁꯦ ꯋꯥꯔꯝ ꯑꯣꯏꯍꯟꯕꯅꯤ ꯈꯪꯗꯦ ꯑꯥꯝ ꯇꯧꯔꯒ ꯊꯥꯕꯤꯗꯣ ꯑꯗꯨꯃꯥꯏ ꯊꯥꯏꯌꯦꯕ ꯑꯏꯪ ꯑꯁꯥꯗꯣ ꯐꯖꯟꯅ ꯆꯥꯡ ꯅꯥꯏꯅ ꯀꯅꯣ ꯊꯝꯕꯤꯔꯒ
ꯅꯪ ꯀꯣꯡ ꯀꯣꯡ ꯀꯣꯡ ꯀꯣꯡ ꯀ꯭ꯋꯥ ꯀꯥꯏꯗꯤ ꯆꯥꯕ꯭ꯔꯥ
ꯆꯥꯗꯦꯗ ꯀꯣꯡꯀ꯭ꯋꯥꯒ ꯆꯥꯗꯦꯗ ꯆꯥꯕꯁꯨ ꯍꯩꯇꯦ ꯀꯣꯛ ꯉꯥꯎꯗꯣꯏ ꯃꯥꯜꯂꯦ ꯃꯔꯨꯒꯨꯝꯕꯗꯤ ꯃꯔꯛ ꯃꯔꯛꯇ ꯁꯥꯏꯕ ꯌꯥꯎꯏ ꯑꯥ ꯁꯨꯝ ꯑꯉꯥꯡ ꯑꯣꯏꯔꯤꯀꯥꯟꯗꯅꯦ ꯍꯧꯖꯤꯛꯀꯥꯟ ꯅꯠꯇꯦꯀꯣ ꯑꯉꯥꯡ ꯑꯣꯏꯔꯤ ꯀꯥ
ꯀꯣꯡꯀ꯭ꯋꯥꯁꯦ ꯍꯣꯏ ꯀꯣꯛ ꯉꯥꯎꯋꯦꯕꯨꯗꯤ ꯍꯥꯏꯅꯕꯅꯦ ꯀꯩꯅꯣ ꯇꯧꯋꯤ ꯑꯣꯏ ꯑ ꯑꯈꯣꯏꯅ ꯑꯩꯁꯨ ꯑꯉꯥꯡ ꯑꯣꯏꯉꯥꯏꯗ ꯆꯥꯕꯗ ꯀꯣꯛ ꯉꯥꯎꯕ ꯌꯥꯎꯋꯦ ꯑꯗꯤ ꯑꯈꯣꯏ ꯏꯌꯥꯝꯕ ꯏꯃꯥꯟꯅꯕ ꯍꯣꯏ ꯑꯃꯥꯏ ꯆꯥꯕꯗ ꯑꯗꯣ ꯃꯣꯏ ꯌꯨ ꯊꯛꯄ ꯍꯥꯏꯇꯥꯔꯦ ꯌꯨ ꯊꯛꯑꯁꯨ ꯌꯨ ꯊꯛꯄꯗꯤ ꯀꯩꯝ ꯇꯧꯗ꯭ꯔꯒ ꯀꯣꯡ ꯀ꯭ꯋꯥ ꯆꯥꯕꯗꯤ ꯀꯣꯡ ꯉꯥꯎꯒꯦꯅ ꯇꯧꯕ ꯌꯥꯝ ꯌꯥꯎꯋꯦꯕꯀꯣ
ꯑꯥ ꯏ ꯍꯥꯥꯞꯄ꯭ꯔꯕ ꯁꯤꯖꯦ
ꯈꯪꯗꯦ ꯑꯗꯨꯝꯕꯁꯨ ꯂꯩ ꯑꯗꯣ ꯐꯔꯦ ꯑꯩ ꯑꯃꯨꯛ ꯇꯧꯔꯛꯀꯦ ꯉꯥꯛ ꯍꯣ ꯍꯣꯏ ꯍꯣꯏ ꯐꯔꯦ ꯐꯔꯦ
ꯀꯣꯟꯅ ꯑꯃꯨꯛ ꯑꯃꯨꯛ ꯇꯧꯔꯛꯀꯦ ꯉꯥꯏꯈꯣ ꯋꯥꯔꯤꯗꯨ